ꯍꯜꯂꯣ
ꯍꯜꯂꯣ
ꯆꯛ ꯆꯥꯥꯔꯕꯣ
ꯆꯥꯗ꯭ꯔꯤ
ꯑꯦ
ꯎꯝ ꯅꯪꯗꯤ
ꯑꯩꯗꯤ ꯉꯁꯥꯏꯅ ꯆꯥꯈ꯭ꯔꯦ ꯑꯃꯨꯛꯀ ꯂꯥꯝꯒꯗꯧꯔꯦ
ꯑ ꯀꯔꯤꯌꯦꯡꯁꯥꯡ ꯆꯥꯕ꯭ꯔꯣ
ꯉꯁꯤꯁꯦ ꯀꯣ ꯎꯝ ꯑ ꯎꯁꯣꯏ ꯆꯝꯐꯨꯠ ꯑꯃꯅꯦ ꯑꯗꯨꯒ ꯃꯥꯏꯔꯦꯟ ꯃꯅꯥꯗꯣ
ꯑꯥ
ꯑ ꯑꯗꯨ ꯆꯥꯏ
ꯑ ꯅꯪꯗꯤ ꯑꯍꯥꯎꯕ ꯆꯥꯔꯝꯃꯦꯅ
ꯑꯁ ꯍꯥꯎꯕ꯭ꯔꯣꯅꯦ ꯑꯗꯨꯕꯨ
ꯍꯤ ꯍꯤ ꯍ
ꯑꯗꯨꯒꯨꯝꯕꯗꯣ ꯍꯥꯎꯕ꯭ꯔꯣ
ꯍꯥꯎꯔꯝꯒꯅꯤꯅꯥ
ꯑꯗꯨ ꯑꯣꯏꯔꯗꯤ ꯑꯩꯈꯣꯏꯗ ꯂꯥꯛꯑꯣ ꯌꯥꯝ ꯄꯤꯒꯦ ꯎꯝ
ꯀ꯭ꯔꯤ ꯇꯧꯕ꯭ꯔꯣ
ꯎ ꯍꯧꯖꯤꯛꯁꯦ ꯆꯥꯛꯊꯣꯛꯑꯒ ꯏꯔꯨꯕ ꯂꯣꯏꯔꯒ ꯁꯨꯝ ꯂꯩꯀꯥꯏ ꯀꯣꯏꯔꯤꯕ ꯋꯥꯛꯀꯤꯡ ꯆꯠꯂꯤꯕꯀꯣ
ꯑꯣ
ꯆꯥꯡꯁꯦ ꯈꯔ ꯅꯨꯡꯉꯥꯏꯅꯤꯡꯉꯥꯏ
ꯏꯍꯦ
ꯅꯪꯗꯤ
ꯑꯩꯈꯣꯏꯗꯤ ꯍꯧꯖꯤꯛ ꯑ ꯆꯥꯛꯇꯣ ꯀꯟꯅ ꯊꯣꯡꯔꯤ
ꯑꯣ ꯀꯅꯥꯅ ꯊꯣꯡꯕ
ꯑ ꯔꯥꯢꯁ ꯀꯨꯀꯔꯅ
ꯋꯥꯏ ꯁꯪꯉꯅꯨ ꯑꯗꯨꯗꯤ
ꯑꯥ
ꯑꯗꯨ ꯌꯦꯟꯁꯥꯡꯗꯤ ꯀꯅꯥ ꯊꯣꯡꯗꯣꯏꯕ
ꯑꯦ ꯌꯦꯟꯁꯥꯡꯗꯨꯁꯨ ꯊꯣꯡꯕ ꯂꯣꯏꯈ꯭ꯔꯦ
ꯀꯔꯤ ꯍꯤꯟꯁꯥꯡꯅꯣ
ꯉꯁꯤꯗꯤ ꯊꯔꯣꯏ
ꯎꯝ ꯐꯖꯅ ꯆꯨꯞꯄꯅꯤꯅꯪ
ꯍꯤ ꯍꯦ
ꯊꯔꯣꯏꯗꯣ
ꯑꯥ
ꯀꯨꯏꯅ ꯊꯝꯃꯗꯤ ꯑꯣꯛꯁꯥ ꯑꯣꯟꯕꯅꯤꯀꯣ
ꯌꯦꯡꯕ ꯇꯥꯔꯦꯅ
ꯎꯝ ꯊꯔꯣꯏ ꯊꯔꯣꯏ ꯌꯥꯝ ꯆꯥꯒꯅꯨꯗ ꯂꯩꯁꯥꯕꯤꯁꯤꯡꯗꯤ
ꯉꯁꯤꯅ ꯑꯍꯥꯟꯕꯅꯦ ꯇꯧꯕꯅꯦ ꯗꯤꯁ ꯏꯌꯥꯔꯒꯤ
ꯅꯣꯏ ꯅꯣꯏ ꯆꯤꯟꯕꯥꯟꯗꯣ ꯌꯥꯝ ꯆꯥꯎꯔꯛꯀꯅꯤ
ꯍꯦ ꯍꯦ ꯍꯦ ꯍꯦ ꯍꯦ
ꯐꯥꯒꯤ ꯇꯧꯅꯦꯗ ꯌꯥꯝ ꯆꯥꯎ ꯌꯥꯝ ꯆꯥꯎ
ꯑ ꯊꯔꯣꯏ ꯆꯥꯕꯗꯤ ꯏ ꯍꯥꯞꯄꯦ ꯍꯥꯏꯌꯦꯗꯅ ꯃꯤꯅ ꯑꯗꯨꯅ ꯊꯔꯣꯏ ꯉꯥꯛꯇ ꯆꯥꯔꯒꯦ
ꯑꯦ ꯀꯅꯥꯅ ꯍꯥꯏꯕ꯭ꯔꯥ ꯊꯔꯣꯏ ꯆꯥꯔꯗꯤ ꯏ ꯂꯥꯛꯑꯦ ꯍꯥꯏꯕꯗꯣ
ꯀꯔꯤ ꯑ ꯕꯤꯇꯥꯃꯤꯟ ꯈꯔ ꯍꯥꯄꯤꯗꯅ
ꯎꯝ ꯍꯥꯞꯄꯝꯃꯅꯤ
ꯎꯝ ꯍ ꯍ ꯍ
ꯊꯔꯣꯏꯗ ꯀꯔꯤ ꯚꯤꯇꯥꯃꯤꯟ ꯌꯥꯎꯕ꯭ꯔꯥ ꯍꯥꯏꯕꯗꯣ ꯍꯣꯔꯦꯟ ꯑꯩ ꯌꯦꯡꯕ ꯇꯥꯔꯦ
ꯑꯗꯨꯕꯨ ꯊꯔꯣꯏ ꯊꯔꯣꯏ ꯆꯥꯕꯁꯤꯡꯁꯦ
ꯍꯥ
ꯊꯔꯣꯏ ꯆꯥꯕ ꯆꯥꯕ ꯃꯤꯁꯤꯡꯁꯦ
ꯎꯝ
ꯊꯕꯛꯀꯨꯝꯕ ꯁꯨꯕꯗ ꯌꯥꯝ ꯇꯞꯄꯦ ꯍꯥꯏꯕꯅꯤꯀꯣ
ꯑꯦ ꯑꯗꯨꯗꯤ ꯅꯠꯇꯦꯀꯣ ꯑꯩꯈꯣꯏꯗꯤ
ꯑꯁ ꯅꯣꯏꯗꯤ ꯌꯥꯝ ꯌꯥꯝ ꯊꯨꯕ꯭ꯔꯥꯕ ꯑꯣꯏꯔꯝꯗꯧ ꯃꯥꯜꯂꯦꯗ ꯅꯪꯁꯨ ꯌꯥꯝ ꯇꯞꯂꯝꯗꯧ ꯃꯥꯜꯂꯦ
ꯍꯥꯥ
ꯅꯪꯁꯨ ꯊꯕꯛ ꯁꯨꯕ ꯀꯥꯟꯗ ꯊꯔꯣꯏꯒꯤ ꯃꯑꯣꯡ ꯏꯜꯂꯒ ꯇꯞ ꯇꯞꯅ ꯁꯨꯔꯝꯗꯧ ꯃꯥꯜꯂꯦꯕ
ꯑꯦꯁ ꯑꯩꯅ ꯊꯕꯛ ꯁꯨꯔꯦꯗꯤꯀꯣ ꯑꯁ ꯌꯥꯝ ꯊꯨꯕꯅꯦ ꯋꯤꯗꯤꯟ ꯑꯦ ꯁꯦꯀꯦꯟꯁꯇ ꯂꯣꯏꯕꯅꯦ
ꯑꯣ ꯌꯥꯏꯅꯦ ꯑꯗꯨ ꯑꯣꯏꯔꯗꯤ
ꯎꯝ
ꯉꯁꯤꯗꯤ ꯀꯥꯏꯗ ꯆꯠꯀꯦ
ꯀ꯭ꯔꯤꯁꯨ ꯇꯧꯗꯦꯗ ꯑꯗꯨꯝ ꯑꯗꯨꯝ ꯂꯩꯌꯦ ꯐꯨꯠꯕꯣꯜ ꯌꯦꯡꯉꯦ ꯑꯌꯨꯛꯇꯒꯤ ꯑꯣ ꯄꯨꯡ ꯅꯥꯏꯟ ꯊꯥꯔꯇꯤ ꯐꯥꯎꯗꯤ ꯐꯨꯠꯕꯣꯜ ꯌꯦꯉꯦ ꯑꯗꯨꯗꯒꯤꯗꯤ ꯆꯥꯛ ꯊꯣꯡꯉꯦ ꯆꯥꯛ ꯊꯣꯡꯕ ꯍꯦꯛ ꯂꯣꯏꯔꯒ ꯆꯥꯔꯦ ꯑꯗꯨꯒ ꯂꯣꯢꯔꯒ ꯅꯍꯥꯛ ꯐꯤ ꯁꯨꯔꯤ ꯐꯤ ꯁꯨꯕ ꯂꯣꯏꯔꯒ ꯏꯚꯤꯅꯤꯡ ꯋꯥꯛ ꯑꯣꯏꯅ ꯑꯗꯨꯝ ꯊꯣꯛꯑꯦ
ꯑꯣ ꯑꯗꯨ ꯑꯣꯏꯔꯗꯤ ꯌꯥꯝ ꯅꯨꯡꯉꯥꯏꯌꯦꯅꯦ ꯅꯪꯒꯤ ꯄꯨꯟꯁꯤꯁꯤꯗꯤ ꯉꯁꯤꯗꯤ
ꯍꯦ ꯈ ꯅꯨꯡꯉꯥꯏ ꯌꯦ ꯍꯥꯏꯁꯤꯔꯥ
ꯅꯨꯡꯉꯥꯏꯔꯦ ꯑꯗꯨ ꯀꯩꯅꯣ ꯑꯩꯈꯣꯏꯗꯤ ꯑꯁ ꯅꯨꯡꯁꯥ ꯁꯥꯃꯟꯕꯗꯣ ꯉꯥꯛꯇꯪ ꯉꯥꯛꯇꯪ ꯄꯣꯊꯥꯒꯦ ꯍꯥꯏꯕꯁꯨ ꯌꯥꯗꯦ
ꯉ ꯁꯤꯗꯤ ꯀꯔꯤ ꯀꯔꯤ ꯇꯧꯕ꯭ꯔꯣ
ꯉꯁꯤꯗꯤ ꯅꯣꯡꯃꯥꯏꯖꯤꯡ ꯑꯣꯏꯕꯅꯤꯅ ꯁꯨꯝ ꯌꯨꯝꯗ ꯇꯨꯝꯕ ꯑꯃꯨꯛ ꯉꯥꯍꯛꯂꯩꯔꯒ ꯚꯤꯗꯤꯑꯣ ꯈꯔ ꯌꯦꯡꯕ ꯅꯍꯥꯛ ꯂꯩꯔꯒ
ꯕ꯭ꯔꯣ
ꯑꯁ ꯑꯗꯨꯒꯨꯝꯕ ꯂꯥꯏꯁꯪꯗꯤ ꯑꯩꯈꯣꯏꯗꯤ ꯆꯠꯇ꯭ꯔꯦꯗ ꯗꯤ ꯑꯩꯈꯣꯏꯗꯤ ꯄꯥꯞ ꯂꯩꯇ꯭ꯔꯦꯗ ꯍꯦ ꯍꯦ ꯍꯦ ꯄꯥꯕ ꯌꯥꯝꯕꯁꯤꯡꯅ ꯂꯥꯏꯁꯪ ꯆꯠꯀꯗꯕꯅꯦꯀꯣ
ꯍꯦꯍ
ꯎ ꯐꯥꯈꯤꯗꯧꯕꯅꯦ ꯏꯄꯥ ꯏꯁꯣꯔꯁꯨ ꯀꯣꯛꯄꯤꯕ ꯑꯣꯏꯁꯤꯅ ꯎꯝ ꯍꯌꯦꯡꯗꯤ ꯍꯌꯦꯡꯗꯤ ꯀꯩ ꯀꯔꯤ ꯀꯣꯏꯅꯤꯡꯉꯥꯏ ꯂꯩꯕ꯭ꯔꯥ ꯅꯠꯇ꯭ꯔꯒ
ꯎꯝ ꯀ ꯑ ꯍꯌꯦꯡꯗꯤ ꯎꯝ ꯑꯦꯌꯥꯔꯄꯣꯔꯠꯇ ꯆꯠꯀꯅꯤ ꯏꯅꯥꯎꯅꯨꯄꯥ ꯄꯤꯛ ꯑꯞ ꯇꯧꯕ
ꯌꯥꯏꯅꯦ ꯑꯩ ꯊꯤꯟꯕꯤꯌꯣꯔꯣ
ꯁꯤ ꯋꯥꯔꯤꯗꯤ
ꯀꯩꯁꯨ ꯀꯥꯏꯗꯦꯅ ꯑꯩꯒꯤ ꯒꯥꯔꯤ ꯃꯆꯥ ꯑꯃ ꯂꯩꯌꯦꯕꯀꯣ ꯂꯨꯄꯥ ꯀꯨꯟꯊ꯭ꯔꯥ ꯄꯤꯕ
ꯍꯤ
ꯅꯨꯄꯤ ꯃꯆꯥꯗꯣ ꯑꯉꯥꯡꯁꯤꯡ ꯁꯅꯥꯕꯗꯨ ꯑꯗꯨ ꯑꯗꯨꯗ
ꯎꯝ ꯊꯤꯜꯂꯣ ꯊꯤꯜꯂꯣ
ꯑꯗꯨ ꯑꯣꯏꯔꯁꯨ ꯅꯪꯗꯤ ꯋꯤꯟꯗꯣ ꯃꯅꯥꯛꯇ ꯐꯝꯒꯦ ꯀ ꯍꯥꯏꯔꯛꯀꯅꯤ ꯑꯃꯨꯛ
ꯊꯂꯥꯏꯒꯔꯤꯗ ꯊꯤꯟꯕꯤꯒꯦ ꯑꯗꯨꯗꯤꯀꯣ
ꯍꯥ
ꯊꯦꯂꯥ ꯒꯥꯔꯤꯗꯒꯤ ꯊꯤꯟꯕꯤꯒꯦ ꯅꯪꯕꯨ ꯃꯩ ꯂꯥꯛꯄ꯭ꯔꯥ
ꯀꯔꯤ
ꯃꯩ ꯂꯥꯛꯄ꯭ꯔꯣ
ꯑꯥ ꯂꯥꯛꯑꯦ ꯅꯣꯏꯗꯤ ꯂꯥꯛꯄ꯭ꯔꯣ
ꯍꯥꯏꯕꯤꯔꯣꯏ
ꯁꯦ ꯀꯔꯤꯒꯤ
ꯍꯥꯏꯅꯤꯡꯗꯦ
ꯍ ꯍꯦ ꯍ
ꯅꯪ ꯅꯪ ꯅꯪ ꯑꯩꯅ ꯍꯥꯏꯔꯀꯥꯟꯗ ꯅꯪ ꯊꯥꯖꯔꯣꯏꯅꯦ ꯑꯗꯨꯒꯤꯅꯤ
ꯏꯁ ꯀ꯭ꯔꯤ ꯑꯗꯨꯝ ꯍꯥꯢ ꯍꯥꯏꯔꯛꯄ ꯀꯩ ꯀꯥꯏꯒꯦ
ꯎꯝ ꯃꯩꯕꯨꯗꯤ ꯂꯥꯛꯑꯦꯕꯀꯣ ꯃꯩꯕꯨꯗꯤ ꯃꯩ ꯑꯗꯨ ꯅꯠꯇꯦ ꯃꯩꯕꯨꯗꯤ ꯉꯥꯜꯂꯦꯕ ꯂꯥꯛ ꯇꯤ ꯂꯥꯛꯇꯦꯕ
ꯑꯣ ꯑꯗꯨꯃꯥꯏꯅ ꯑꯣꯏꯕ꯭ꯔꯥ
ꯅꯣꯏ ꯃꯩꯗꯣ ꯑꯇꯣꯞꯄ ꯃꯐꯝꯗ ꯀꯣꯏꯆꯦꯜ ꯆꯦꯜꯂꯒ ꯆꯠꯊꯣꯛ ꯆꯠꯁꯤꯟ ꯇꯧꯕꯗ ꯎꯕ꯭ꯔꯅꯦ ꯑꯩꯈꯣꯏꯗꯤ ꯂꯥꯛꯇꯦ ꯑꯗꯨꯝ ꯉꯥꯟꯗꯤ ꯉꯥꯜꯂꯒ ꯂꯩ
ꯑꯣ ꯑꯗꯨꯃꯥꯏꯅ ꯑꯣꯏꯔꯦ
ꯎꯝ ꯑꯁ ꯑꯈꯣꯏꯗꯤ ꯍꯌꯦꯡꯖꯦ ꯌꯥꯝ ꯅꯨꯡꯉꯥꯏꯕ ꯃ ꯂꯩ
ꯀ꯭ꯔꯤ ꯀ꯭ꯔꯤ ꯀ꯭ꯔꯤ ꯂꯩꯕ꯭ꯔꯣ ꯍꯌꯦꯡ
ꯅꯪ ꯅꯪꯁꯨ ꯌꯥꯎꯅꯤꯡꯉꯦ ꯍꯥꯏꯔꯛꯀꯅꯤ
ꯏꯤꯁ
ꯁꯦꯡꯃꯅꯦ ꯍꯌꯦꯡꯗꯤꯀꯣ ꯄꯨꯡ ꯃꯉꯥ ꯗꯒꯤ ꯄꯨꯡ ꯅꯤꯄꯥꯟ ꯐꯥꯎ ꯌꯥꯝ ꯅꯨꯡꯉꯥꯏꯕ ꯑꯃ ꯂꯩꯔꯦ
ꯀꯔꯤꯔꯣ
ꯂꯧ ꯁꯨꯅꯤꯡꯉꯥꯏ
ꯏꯁ ꯅꯨꯡꯉꯥꯏꯕꯅꯦꯅꯦ ꯂꯧ ꯁꯨꯕꯗꯤ
ꯑꯗꯨꯅꯦ ꯀꯐꯩ ꯆꯥꯕꯗꯣ ꯎꯐ ꯀꯪꯂꯤꯉꯩꯗꯀꯣ ꯏꯁꯥ ꯀꯪꯂꯤꯉꯩꯗ ꯀꯐꯩ ꯑꯃꯨꯛ ꯆꯥꯕꯗꯣ ꯏꯗꯣ ꯌꯥꯝ ꯃꯥꯡꯉꯦꯕ
ꯑꯗꯨꯅ ꯅꯪ ꯉꯁꯥꯏ ꯍꯥꯏꯕꯗꯣ ꯊꯥꯔꯣꯏ ꯆꯥꯕ ꯇꯥꯔꯦ ꯑꯩꯁꯨ
ꯏꯁ ꯅꯪ ꯉꯁꯥꯏ ꯍꯥꯏꯕꯗꯣ ꯂꯣꯏ ꯂꯥꯜꯂꯦꯗ
ꯀ꯭ꯔꯤꯔꯥ ꯀꯔꯝꯃꯥꯏꯅ ꯂꯥꯟꯕ꯭ꯔꯣ ꯑꯩꯕꯨ
ꯊꯔꯣꯏ ꯆꯥꯔꯤꯗꯤ ꯏ ꯌꯥꯝ ꯍꯥꯞꯄꯦ ꯍꯥꯏꯕ ꯅꯠꯇ꯭ꯔꯣ
ꯑꯧ
ꯑꯗꯨ ꯑꯣꯏꯔꯗꯤ ꯀꯐꯩꯁꯤꯡꯗꯨꯁꯨ ꯊꯔꯣꯏ ꯆꯥꯔꯣ ꯍꯥꯏꯝꯅꯤꯗ ꯑꯩꯈꯣꯏ ꯃꯤꯑꯣꯏꯕꯕꯨ ꯆꯥꯗꯕꯤꯗ
ꯑꯗꯨꯗꯤ ꯈꯪꯗ꯭ꯔꯦ ꯃꯣꯏꯁꯨ
ꯀꯥꯡ ꯆꯤꯛꯄꯅ ꯃꯔꯣꯟ ꯑꯃ ꯒ꯭ꯌꯥꯟ ꯇꯥꯗꯦꯍꯦ
ꯀꯩ ꯍꯥꯏꯕ
ꯀ꯭ꯔꯤꯁꯨ ꯍꯥꯏꯗꯦꯗ ꯑꯗꯨꯝ ꯂꯩ ꯎꯝ ꯍꯥꯌꯦꯡꯒꯤ ꯊꯕꯛꯇꯣ ꯀꯅꯥ ꯀꯅꯥ ꯆꯠꯇꯣꯏꯅꯣ ꯍꯥꯏꯝꯅꯤꯗ
ꯎꯝ ꯑꯈꯣꯏ ꯈꯨꯟꯗ ꯂꯩꯕ ꯀ꯭ꯂꯕ ꯁꯤꯡꯀꯣ ꯂꯣꯏꯅꯃꯛ ꯌꯥꯎꯔꯅꯤ ꯍꯥꯏꯗꯤ ꯑꯈꯣꯏ ꯌꯨꯝꯂꯥꯛ ꯑꯃ ꯂꯩꯌꯦꯕ ꯑꯗꯨ ꯃꯣꯏꯒꯤ ꯁꯨꯕꯤꯒꯦ ꯇꯧꯕꯅꯤꯗ ꯈꯨꯟ ꯃꯌꯥꯝꯅ
ꯑꯣ ꯅꯨꯡꯉꯥꯏꯌꯦꯅꯦ ꯅꯨꯡꯉꯥꯏꯒꯅꯤꯅꯦ ꯒ꯭ꯔꯨꯞ ꯒ꯭ꯔꯨꯞ ꯆꯠꯄꯗꯨꯗꯤ
ꯂꯥꯏꯌꯦ ꯃꯤ ꯌꯥꯝꯃꯗꯤꯀꯣ ꯃꯤ ꯈ꯭ꯔꯗꯤ ꯌꯥꯝ ꯁꯨꯕꯅꯦ ꯑꯗꯨ ꯃꯤ ꯈ꯭ꯔꯗꯤ ꯁꯨꯛꯁꯨ ꯁꯨꯗꯕꯅꯦ
ꯍꯣꯏ ꯑꯗꯨꯕꯨꯗꯤ ꯒ꯭ꯔꯨꯞꯅ ꯆꯠꯂꯗꯤꯀꯣ
ꯎꯝ ꯑꯗꯨ ꯑꯩꯈꯣꯏꯗꯤ ꯄꯪꯕ ꯍꯥꯏꯁꯦꯔꯥ ꯃꯤꯅꯨꯡꯁꯤ ꯌꯥꯎꯋꯦ ꯍꯥꯏꯁꯤꯔꯥ ꯊꯕꯛꯇꯨ ꯃꯤꯒꯤ ꯁꯨꯔ ꯃꯤꯅ ꯁꯨꯔ ꯑꯈꯣꯏꯅ ꯌꯦꯡꯕꯗꯨ ꯌꯥꯗꯦꯕ ꯑꯈꯣꯏꯗꯤ ꯍꯦꯛꯇ ꯁꯨꯅꯤꯡꯉꯦꯕꯀꯣ ꯑꯁ ꯅꯪꯒꯤꯀ ꯍꯥꯏꯔꯗꯤ ꯑꯩꯁ ꯑꯌꯨꯛ ꯇꯒꯤ ꯅꯨꯡꯊꯤꯜ ꯅꯨꯃꯤꯠ ꯇꯥ ꯐꯥꯎ ꯁꯨꯕꯤꯒꯦ ꯁꯤꯅꯤ
ꯑꯦꯍꯦ ꯁꯨꯕ ꯂꯥꯛꯑꯣꯗꯅ ꯑꯗꯨꯗꯤ ꯆꯠꯁꯦ ꯂꯥꯛꯑꯣ
ꯑꯗꯨꯕꯨ ꯕꯤꯠꯇꯤ ꯂꯩꯇꯕꯀꯣ ꯑꯃꯨꯛ ꯃꯔꯣꯝꯗ ꯈꯜꯂꯗꯤ
ꯁꯨꯅꯤꯡꯗꯦꯕ ꯅꯣꯏꯒꯤꯁꯨꯀꯣ ꯍꯌꯦꯡ ꯋꯥꯏ ꯅꯣꯏ ꯅꯣꯏ ꯕꯕꯥ ꯃꯃꯥꯅ ꯑꯁ ꯏꯆꯥꯅꯨꯄꯤꯁꯤ ꯂꯧꯔꯣꯒ ꯍꯥꯏꯔꯛꯑꯗꯤ ꯑꯩꯗꯣ ꯏꯀꯥꯏꯕ
ꯉꯁꯥꯏꯗꯣ
ꯍꯥꯥ ꯆꯛꯆꯥꯗ꯭ꯔꯤꯗ
ꯆꯥꯔꯣ ꯀꯩꯅꯣ ꯆꯥꯛ ꯂꯥꯝꯃꯝꯃꯅꯤ
ꯂꯥꯝꯗ꯭ꯔꯤꯗ ꯆꯥꯛꯄꯨꯗꯤ ꯎꯝ ꯍꯣꯏ ꯑꯈꯣꯏꯗꯤ ꯊꯦꯡꯉꯦꯗ ꯆꯥꯛ ꯆꯥꯕꯁꯨ
ꯑꯗꯨ ꯑꯣꯏꯔꯗꯤ ꯌꯦꯟꯁꯥꯡ ꯆꯥꯔꯣ ꯆꯥꯛ ꯂꯥꯝꯗ꯭ꯔꯗꯤ
ꯍꯤ ꯍꯤ
ꯁꯦꯡꯕꯅꯦ ꯑꯁ ꯑꯩ ꯉꯁꯥꯏ ꯍꯥꯏꯕꯗꯣ ꯐꯒꯤ ꯍꯥꯏꯕꯅꯤꯀꯣ ꯑꯩ ꯑ ꯎꯁꯣꯏꯒ ꯃꯥꯏꯔꯦꯟ ꯃꯅꯥ ꯆꯥꯏ ꯍꯥꯏꯕꯗꯣ
ꯀ꯭ꯔꯤ ꯆꯥꯕ꯭ꯔꯣ ꯑꯗꯨꯗꯤ
ꯎꯝ ꯑꯣꯛꯁꯥ ꯑꯃꯅꯦ ꯑꯗꯨꯒ ꯌꯦꯟꯁꯥ ꯑꯃꯅꯦ ꯑꯗꯨꯒ ꯉꯥ ꯑꯇꯥꯎꯕꯅꯦ ꯑꯗꯨꯒ ꯑꯥ ꯌꯦꯟꯁꯥ ꯎꯝ ꯆꯝꯐꯨꯠ ꯑꯃꯅꯦꯀꯣ ꯂꯣꯀꯦꯜ ꯒꯤꯗꯣ ꯍꯩ ꯁꯤꯗꯣ ꯑꯁꯤꯗꯣ ꯑꯝꯇ ꯆꯥꯕ ꯐꯪꯗꯦ ꯍꯥꯏꯕꯒꯤ ꯇꯧꯕꯅꯤꯗ ꯑꯩꯅ ꯆꯥꯕꯗꯤ ꯑ ꯍꯋꯥꯏ ꯍꯋꯥꯏ ꯆꯝꯐꯨꯠ ꯇꯧꯋꯦ ꯑꯗꯨꯒ ꯗꯥꯜꯅ ꯀꯥꯡꯉꯧ ꯇꯧꯕ
ꯑꯣ ꯑꯗꯨꯁꯨ ꯍꯥꯎꯇ꯭ꯔꯣ
ꯑꯁ ꯍꯥꯎ ꯍꯥꯎꯋꯦ ꯍꯥꯏꯁꯤꯔ ꯍꯥꯎꯇꯦ ꯍꯥꯏ ꯍꯦꯔꯥ ꯅꯪꯅ ꯊꯣꯡꯗꯕꯒꯤꯔ ꯒ꯭ꯌꯥꯟ ꯇꯥꯗꯦ
ꯅꯣꯡꯃ ꯊꯣꯡꯕꯤꯔꯒ ꯂꯣꯏꯔꯦꯅꯦ ꯀꯔꯤꯅꯣ
ꯑꯦ ꯅꯣꯡꯃ ꯊꯣꯡꯝꯕꯤꯔꯒ ꯂꯣꯏꯅꯤꯡꯉꯥꯏ
ꯂꯣꯏꯕ ꯌꯥꯔꯣꯏꯍꯦ ꯅꯣꯡꯃ ꯊꯣꯡꯉꯒ ꯂꯣꯏꯔꯗꯤ ꯀꯥꯏꯗꯒꯤ ꯅꯨꯡꯇꯤꯒꯤ ꯊꯣꯡꯉ ꯂꯣꯏꯔꯦ ꯍꯥꯏꯌꯣꯅꯦ
ꯑꯁ ꯀꯥꯡ ꯆꯤꯛꯑꯦꯕꯨ ꯑꯩꯗꯣ
ꯑꯥ
ꯐꯨꯔꯤꯠ ꯍꯥꯞꯇꯦꯕꯀꯣ
ꯑꯥ
ꯑꯗꯨ ꯅꯪꯒꯟꯗꯣ ꯑꯩꯒꯤ ꯅꯪꯒꯟꯗꯨꯗ ꯀꯥꯡ ꯆꯤꯛꯄ ꯑꯩꯒꯤ ꯃꯥꯏꯗꯤ ꯆꯤꯛꯇꯦꯕ ꯈꯔ ꯃꯨꯕꯒꯤ ꯎꯗꯕ ꯃꯥꯜꯂꯦ ꯃꯣꯏꯗꯣ
ꯑꯣ ꯑꯗ ꯐꯨꯔꯤꯠ ꯍꯥꯞꯄ ꯆꯠꯈ꯭ꯔꯣꯗꯅ ꯑꯗꯨꯗꯤ
ꯌꯥꯝ ꯁꯥꯏꯌꯦ
ꯍꯨꯃꯥꯡ ꯊꯣꯛꯀꯦ ꯇꯧꯋꯦ ꯍꯧꯖꯤꯛꯇꯪ ꯏꯔꯨꯕꯗꯣ ꯑꯃꯨꯛ ꯏꯔꯨꯅꯤꯉꯥꯏ ꯇꯜꯂꯦꯕ
ꯎꯝ
ꯃꯅꯨꯡꯁꯥ ꯌꯥꯎꯗ꯭ꯔꯦꯕ ꯅꯨꯡꯁꯥ ꯑꯇꯣꯞꯄ ꯌꯥꯎꯗ꯭ꯔꯦ ꯑꯗꯨꯅꯦ
ꯎꯝ
ꯅꯪ ꯀꯩ ꯆꯥꯅꯤꯡꯒꯦ ꯌꯦꯟꯁꯥ ꯆꯥꯅꯤꯡꯕ꯭ꯔꯥ ꯁꯟꯁꯥ ꯆꯥꯅꯤꯡꯕ꯭ꯔꯥ ꯑꯣꯛꯁꯥ ꯄꯥꯝꯕ꯭ꯔꯥ ꯑꯃ ꯍꯥꯏꯌꯣꯁꯦ
ꯎꯝ ꯌꯦꯟ ꯑꯣꯏꯅ ꯄꯥꯝꯃꯦ ꯑꯩꯗꯤ
ꯌꯦꯟ
ꯎꯝ
ꯑꯗꯤ ꯑꯗꯨ ꯑꯣꯏꯗꯤ ꯅꯣꯡꯃ ꯂꯩꯕꯤꯒꯦꯀꯣ
ꯑꯁꯦꯝꯃꯅꯦ ꯂꯩꯕꯤꯒꯦꯀꯣ
ꯍꯣꯏ ꯂꯩꯌꯣ ꯂꯩꯌꯣ
ꯅꯪꯒꯤ ꯄꯩꯁꯥꯅ